ꯇꯔꯥ ꯀꯔꯤ ꯇꯧꯔꯤꯅꯣ ꯈꯪꯗꯦ ꯃꯤꯁꯦꯖ ꯁꯠ ꯇꯧꯔꯛꯇꯦ ꯍꯥꯏꯕꯅꯦ ꯁꯨꯝ ꯇꯧ ꯂꯩ ꯍꯥꯏꯕ
ꯨ ꯇꯥꯕꯒꯤ ꯑꯗꯒꯤ ꯁꯣꯝꯗ ꯊꯕꯛ ꯀꯧꯕꯧꯕꯒꯤꯅꯤꯗ
ꯇꯧꯋꯅꯨ
ꯊꯕꯛꯁꯦ ꯉꯥ ꯉꯧꯕ ꯀꯩꯗꯧꯕ ꯇꯧꯔꯨꯕ ꯉꯥ ꯈꯔ ꯌꯨꯝꯗ ꯑꯩꯈꯣꯏꯆꯦꯠꯅ ꯄꯨꯔꯛꯄ ꯑꯗꯨꯒꯤ
ꯁꯨꯃꯥꯡ ꯂꯤꯂꯥ ꯌꯦꯡꯕ ꯂꯥꯛꯑꯣꯏꯗ꯭ꯔꯣ
ꯅꯣꯡ ꯃꯔꯛꯁꯤꯗ ꯂꯥꯛꯑꯣ ꯍꯥꯏꯔ
ꯂꯥꯛꯑꯣ ꯍꯣꯔꯦꯟ ꯐꯔꯗꯤ ꯍꯥꯏꯔꯛꯀꯦ ꯐꯠꯇ꯭ꯔꯕꯗꯤ ꯂꯥꯛꯎꯨꯔꯅꯨ ꯁꯤ ꯆꯠꯂꯣꯏꯗ ꯊꯞꯆꯗꯦ
ꯎꯝ ꯅꯣꯡ ꯇꯥꯕꯁꯤꯗ ꯉꯁꯥꯏꯗꯤ ꯑꯩ ꯆꯠꯀꯦ ꯈꯜꯂꯝꯕꯅꯦ ꯑꯉꯥꯡ ꯂꯧꯕ ꯆꯠꯄꯩꯗꯨꯗ ꯃꯣꯏ ꯍꯥꯏꯅꯔꯛꯑꯦ ꯀꯩꯅꯣ ꯂꯤꯂꯥ ꯉꯁꯤ ꯂꯩ ꯈꯣꯠꯂꯦ ꯉꯔꯥꯡꯁꯨ ꯇꯨꯔꯌꯥꯥꯡꯃꯣꯏꯒꯤ ꯅꯨꯄꯥꯗꯨꯅ ꯍꯥꯏꯔꯛꯄꯅꯦ ꯂꯤꯂꯥ ꯑꯩꯈꯣꯏ ꯂꯩ ꯈꯣꯠꯂꯦ ꯂꯥꯛꯑꯣ ꯈꯣꯠꯂꯣꯅ ꯂꯥꯛꯀꯦꯕꯨꯗꯤ ꯈꯜꯂꯝꯕꯅꯦ ꯑꯣ ꯍꯧꯖꯤꯛ ꯅꯣꯡ ꯆꯨꯁꯤꯜꯂꯜꯂꯛꯄꯁꯤꯗꯅꯦ ꯍꯣꯔꯦꯟ ꯑꯃꯨꯛ ꯐꯝꯃꯤꯉꯩꯗ ꯅꯣꯡꯗꯨ ꯖꯔ ꯇꯥꯁꯤꯜꯂꯛꯑꯗꯤ ꯑꯃꯨꯛ ꯅꯨꯡꯉꯥꯏꯔꯣꯏꯗꯅ ꯄꯣꯠꯇꯣ
ꯍꯣꯏ ꯑꯗꯨ ꯇꯥꯕꯨꯗꯤ ꯆꯠꯂꯣꯏ ꯇꯥꯗ꯭ꯔꯕꯗꯤ ꯌꯦꯡ ꯀꯦꯅꯤ ꯑꯗꯨꯗꯣ ꯅꯪ ꯍꯌꯦꯡ ꯁꯨꯇꯤ ꯑꯣꯏꯕ꯭ꯔꯣ ꯀꯃꯥꯏꯅ ꯇ ꯌꯒꯦ
ꯁꯨꯇꯤꯗꯨ ꯑꯣꯏꯗ꯭ꯔꯦ ꯉꯁꯤꯗꯣ ꯉꯁꯤꯗꯣ ꯌꯥꯝ ꯇꯧꯔꯛꯇ꯭ꯔꯦꯕ ꯑꯃ ꯃꯥꯗꯣ ꯃꯣꯏ ꯊꯕꯛ ꯑꯃ ꯂꯥꯛꯑꯦ ꯀꯧꯔꯛꯑꯦꯅ ꯃꯣꯏ ꯀꯩꯅꯣꯒꯤ ꯃꯊꯛ ꯊꯣꯡꯕꯒꯤ ꯅꯨꯄꯥꯗꯨꯅ ꯀꯧꯔꯛꯑꯦꯅ ꯑꯗꯨꯃꯥꯏꯅ ꯌꯥꯝ ꯇꯧꯔꯛꯇ꯭ꯔꯁꯨ ꯀꯩꯅꯣ ꯈꯛꯇꯪ ꯁꯣꯔ ꯁꯥꯖꯦꯟ ꯈꯛꯇꯪ ꯇꯧꯔꯛꯑꯦ ꯑꯗꯨꯅ ꯍꯌꯦꯡꯁꯨ ꯇꯧꯁꯦꯅ ꯍꯥꯏꯔꯦ ꯑꯗꯨꯅ ꯑꯗꯨ ꯃꯥꯒꯤꯁꯨ ꯀꯩꯅꯣꯗꯤ ꯄꯣꯛꯄꯒꯤ ꯊꯧꯔꯝꯒꯤꯗꯨꯁꯨ ꯀꯩꯅꯣ ꯇꯧꯗꯧꯅꯤꯅ ꯅꯨꯃꯤ ꯅꯨꯃꯤꯗꯥꯡ ꯋꯥꯏꯔꯝ ꯇꯧꯗꯣꯏꯅꯤꯅ ꯑꯗꯨꯝ ꯆꯠꯊꯣꯛꯎꯔꯒꯦ ꯃꯤꯅꯁꯨ ꯉꯥꯡꯅꯗꯅꯕꯀꯣ
ꯑꯗꯨꯏ ꯀꯩꯁꯨ ꯀꯥꯏꯗꯦꯗ ꯑꯗꯨꯝ ꯆꯠꯊꯣꯛꯎꯗ ꯁꯨꯝ ꯍꯪꯕꯅꯤꯗ ꯁꯨꯇꯤ ꯑꯣꯏꯔꯒꯗꯤ ꯋꯥꯀꯤꯡ ꯆꯧꯁꯦ ꯍꯥꯏꯒꯦ ꯇꯧꯅꯤꯗꯥ
ꯑꯩꯁꯨ ꯆꯠꯅꯤꯡꯉꯦ ꯑꯩꯁꯨ ꯉꯁꯥꯏꯗ ꯇꯥꯃꯣꯗ ꯃꯣꯏ ꯌꯣꯒ ꯇꯥꯛꯄ ꯑꯩꯅ ꯌꯣꯒ ꯇꯥꯛꯄ ꯅꯨꯄꯥꯗꯨꯗ ꯍꯥꯏ ꯍꯥꯏꯔꯦ ꯀꯩꯅꯣ ꯇꯥꯃꯣ ꯍꯌꯦꯡꯗꯤ ꯁꯨꯇꯤ ꯑꯣꯏꯗꯣꯏꯔ ꯍꯥꯏꯗꯦ ꯑꯣꯏꯔꯒꯨꯝꯖꯦ ꯍꯌꯦꯡꯗꯤꯅ ꯍꯥꯏꯌꯦ ꯑꯗꯩ ꯑꯩꯁꯦ ꯍꯥꯟꯅꯗꯤ ꯀꯩꯅꯣ ꯇꯧꯔꯝꯕꯅꯦ ꯏꯃꯥꯟꯅꯕꯗ ꯍꯥꯏꯔꯝꯕꯅꯦ ꯑꯩ ꯋꯥꯛꯀꯤꯡ ꯆꯧꯁꯦ ꯈꯣꯠꯁꯦꯅ ꯍꯥꯏꯔꯝꯕꯅꯦ ꯑꯗꯣ ꯄꯂꯥꯟꯒ ꯂꯣꯏ ꯀꯥꯏꯔꯦ ꯀꯃꯥꯏꯅ ꯇꯧꯕꯅꯣ ꯈꯪꯗꯦꯁꯦ ꯈꯨꯗꯛ ꯈꯨꯗꯛꯀꯤ ꯊꯕꯛꯁꯦ ꯍꯦꯛꯇ ꯂꯥꯛꯄ ꯑꯁꯤꯅꯅꯦꯕ ꯍꯦꯛꯇ ꯐꯔꯛ ꯇꯥꯏꯁꯦ ꯑꯩ ꯉꯥꯡꯕꯁꯦ ꯑꯗꯨꯝ ꯇꯥꯕ ꯅꯠꯇ꯭ꯔꯣ ꯐꯖꯅ
ꯇꯥꯏ ꯑꯁ ꯈꯨꯁꯦꯡ ꯑꯃ ꯐꯖꯕꯅ ꯉꯁꯤꯗꯤ ꯌꯥꯝ ꯃꯨꯟꯅ ꯇꯥꯏ
ꯑꯩꯈꯣꯏ ꯆꯦ ꯐꯣꯟꯁꯦ ꯌꯥꯝ ꯁꯦꯡꯉꯦ ꯍꯥꯏꯌꯦ ꯃꯤꯅ ꯑꯗꯨꯝ
ꯍꯣꯏ ꯁꯦꯡꯉꯦ ꯑꯗꯨꯅꯦ ꯁꯤ ꯁꯤ ꯐꯣꯟꯁꯤꯗ ꯏꯁꯩꯒ ꯁꯛ ꯑꯗꯤ ꯅꯪ ꯐꯥꯎꯅꯤꯕꯣ
ꯋꯥꯔꯤꯗꯤ ꯑꯗꯣ ꯀꯩꯅꯣ ꯇꯧꯋꯦ ꯏꯁꯩ ꯊꯥꯕ ꯀꯥꯟꯗꯗꯤꯅꯦ ꯃꯥꯒꯤ ꯈꯣꯟꯖꯦꯜꯁꯦ ꯌꯥꯝ ꯍꯧꯗꯦꯕ ꯐꯣꯟ ꯑꯃꯁꯤꯅ ꯍꯧꯕ ꯍꯦꯜꯂꯦꯕ ꯀꯩꯅꯣ ꯐꯣꯟꯒꯤ ꯏꯁꯄꯤꯀꯔꯁꯦ ꯑꯃꯁꯤꯅ ꯍꯧꯕ ꯍꯦꯟꯕ ꯑꯗꯣ ꯁꯤꯅ ꯑꯃꯨꯛ ꯏꯁꯄꯤꯀꯔꯗꯤ ꯇꯞꯄ ꯑꯗꯨꯒ ꯋꯥꯍ ꯋꯥꯔꯤ ꯁꯥꯟꯅꯕ ꯀꯥꯟꯗꯅ ꯑꯃꯨꯛ ꯍꯧꯕꯗꯣ ꯑꯗꯨꯃꯥꯏꯅ ꯑꯣꯏꯕꯅꯤ
ꯍꯣꯏꯌꯦ ꯏꯁꯩ ꯇꯥꯗꯧ ꯅꯠꯇꯤꯌꯦ ꯁꯤꯒꯤ ꯐꯣꯟꯁꯤ ꯇ ꯄꯥꯏꯔꯦꯗꯅ ꯑꯗꯨꯒ ꯅꯪ ꯏꯁꯩ ꯁꯛꯄ ꯁꯛꯑꯣ ꯍꯥꯏꯕ ꯁꯤꯗ ꯏꯁꯩ ꯇꯥꯎꯑꯣ ꯍꯥꯏꯕ ꯅꯠꯇꯦ ꯈꯣꯟꯖꯦꯜꯗꯣ ꯌꯥꯝ ꯁꯦꯡꯉꯦ ꯌꯥꯝ ꯂꯨꯏ ꯍꯥꯏꯕ
ꯎꯝ ꯑꯩꯗꯤ ꯉꯁꯥꯏꯅꯦ ꯀꯩꯅꯣꯒꯤ ꯑꯩꯒ ꯏꯃꯥꯟꯅꯕ ꯌꯨꯝꯊꯪꯅꯕꯁꯤꯒ ꯉꯥꯡꯅꯕꯗꯣ ꯑꯩꯒꯤ ꯀꯩꯅꯣꯗ ꯌꯥꯎꯔꯛꯑꯦꯕ ꯋꯥꯍꯩ ꯍꯟꯗꯣꯛꯄꯗꯨꯗ ꯌꯥꯎꯔꯛꯑꯦꯕꯀꯣ ꯑꯩ ꯅꯣꯛꯛꯄꯗ ꯁꯤꯕꯅꯤ ꯀꯩꯅꯣ ꯑꯩ ꯈꯣꯟꯖꯦꯜꯁꯦ ꯑꯗꯨꯝ ꯁꯦꯡꯗꯤ ꯁꯦꯡꯉꯒꯀꯣ ꯅꯪ ꯃꯁꯥꯏ ꯑꯗꯨꯝ ꯉꯪꯕ꯭ꯔꯥ ꯈꯪꯗꯦ ꯅꯣꯏ ꯇꯥꯀꯥꯟꯗ ꯁꯨꯝ ꯉꯪꯕ꯭ꯔꯥ ꯅꯈꯥ ꯉꯪꯕꯁꯦ
ꯗ ꯑꯩꯈꯣꯏꯗꯤ ꯉꯪꯗꯕꯕꯨꯗꯤ ꯃꯥꯜꯂꯦ ꯑꯗꯨꯝ ꯐꯖꯅ ꯑꯗꯨꯝ ꯇꯥꯏꯗ ꯀꯩꯁꯨ
ꯑꯣ ꯍꯣꯏ ꯅꯍꯥꯟꯈꯩ ꯁꯨꯝ ꯂꯩꯃꯤ ꯛꯄ ꯑꯗꯨ ꯁꯨꯝ ꯐꯦꯃꯤꯂꯤꯔ ꯑꯣꯏꯈꯤꯕꯩꯁꯨ ꯑꯣꯏꯔꯝꯕ ꯌꯥꯏ ꯍꯌꯦꯡꯗꯤ
ꯑ ꯍꯌꯦꯡ ꯋꯥꯜꯀꯤꯡ ꯆꯠ ꯇ
ꯑꯗꯨ ꯊꯕꯛꯇꯨꯗꯤ ꯂꯦꯞꯄꯒꯦꯅ ꯍꯥꯏꯗꯣꯛꯈ꯭ꯔꯕ ꯀꯃꯥꯏꯅ ꯇꯧꯒꯦ
ꯑ ꯑꯩꯕꯨꯗꯤ ꯍꯌꯦꯡꯒꯤ ꯑꯣꯏꯅꯗꯤ ꯂꯦꯞꯄꯅꯤ ꯍꯥꯏꯕꯗꯤ ꯉꯟꯅ ꯍꯟꯒꯦꯅꯗꯤ ꯈꯜꯂꯝꯕ ꯑꯗꯨꯗꯅꯦ ꯆꯠꯄꯒ ꯑꯃꯨꯛ ꯍꯟꯕꯒ ꯑꯗꯨꯝ ꯇꯧꯗꯣꯔꯕ ꯑꯗ ꯒꯥꯔꯤ ꯊꯥꯕꯁꯨ ꯇꯤꯡꯊꯣꯛꯀ ꯆꯤꯡꯅꯤꯡꯉꯦ ꯁꯥꯟꯅꯗꯁꯨ ꯍꯧꯖꯤꯛꯇꯤ ꯍꯌꯦꯡ ꯑꯗꯨꯝ ꯂꯦꯞꯄꯒꯦ ꯇꯨꯂꯨ ꯆꯤꯡꯉꯒ ꯐꯤꯔꯣꯜꯁꯨ ꯁꯨꯗꯣꯛꯑꯒꯦ ꯑꯩꯈꯣꯏꯁꯨ ꯁꯤ ꯄꯥꯏꯞ ꯄꯨꯁꯤꯟꯕꯗꯣ ꯇꯣꯇꯤ ꯄꯥꯏꯞ ꯄꯨꯁꯤꯟꯕꯒꯤ ꯀꯟꯅ ꯇꯧꯔꯤ ꯍꯧꯖꯤꯛꯀꯥꯟꯗꯣ ꯑꯗꯨꯒꯤ ꯀꯩꯅꯣꯁꯨ ꯁꯨꯝ ꯌꯦꯡꯅꯔꯁꯣꯅ ꯑꯗꯩ ꯍꯌꯦꯡꯖꯦ ꯏꯁꯤꯡꯁꯨ ꯆꯤꯡꯉꯒ ꯐꯤꯔꯣꯜꯁꯨ ꯈꯔ ꯁꯨꯇꯣꯛꯑꯒꯦ ꯑꯗꯨꯃꯥꯏꯅ ꯑꯣꯏꯅ ꯑꯗꯨꯅ ꯂꯦꯞꯄꯒꯦꯅ ꯍꯥꯏꯈ꯭ꯔꯦ ꯍꯌꯦꯡꯗꯣ ꯑꯩꯕꯨꯗꯤ
ꯍꯣꯏ ꯑꯗꯨꯒꯨꯝꯕ ꯃꯇꯝ ꯈꯔ ꯐꯪꯉꯗꯤ ꯐꯗꯧꯅꯦ ꯐꯤ ꯁꯨꯕ ꯃꯇꯝ ꯍꯥꯏꯗꯤꯀꯣ ꯏꯁꯥꯒꯤ ꯈꯤꯇꯪ ꯃꯇꯝ ꯖꯒꯥ ꯑꯃ ꯄꯤꯔꯗꯤ ꯐꯗꯣꯏꯅꯦ ꯍꯥꯏꯗꯤ ꯊꯥ ꯊꯥ ꯑꯃꯗ ꯑꯅꯤꯔꯛ ꯂꯦꯞꯄꯅꯤ ꯈꯪꯗꯦ ꯑꯃꯨꯛꯇꯪ ꯂꯦꯞꯄꯅꯤ ꯈꯪꯗꯦ ꯑꯗꯨꯃꯥꯏꯅ ꯄꯤꯔꯒꯗꯤ ꯈꯤꯇꯪꯗꯤ ꯅꯨꯡꯉꯥꯏꯗꯅ ꯍꯥꯏ ꯊꯕꯛ ꯇꯧꯋꯦ ꯍꯥꯏꯗꯨꯅꯁꯨ ꯈꯤꯇꯪ ꯕ꯭ꯔꯦꯛ ꯂꯩꯇ ꯌꯥꯝ ꯋꯥꯕꯅꯦꯕ ꯏꯁꯥꯒꯤ ꯊꯕꯛ ꯑꯣꯏꯔꯗꯤ ꯑꯃꯨꯛ ꯐꯕ ꯃꯤꯒꯤꯗ ꯌꯥꯎꯕ ꯑꯣꯏꯕꯅꯤ ꯀꯣ ꯑꯗꯨꯅ ꯍꯦꯟꯅ ꯑꯃꯨꯛ ꯋꯥꯕꯅꯦꯕ ꯇꯧꯔꯤꯁꯦ ꯍꯣꯏ ꯌꯦꯡꯉꯣ ꯍꯌꯦꯡꯗꯤ ꯐꯖꯅ ꯄꯣꯊꯥꯔꯣ ꯅꯍꯥꯟꯈꯩ ꯋꯥꯔꯨꯕ ꯃꯌꯥꯝꯗꯣ ꯑꯗꯨꯒ ꯆꯤꯡꯗꯨꯁꯨ ꯀꯥꯊꯣꯛꯎꯨꯔꯣ ꯑꯩꯗꯤ ꯉꯔꯥꯡ ꯆꯤꯡ ꯀꯥꯕ ꯆꯠꯂꯨꯔꯣ ꯂꯣꯏ ꯇꯠꯂ ꯍꯜꯂꯛꯑꯦ ꯆꯤꯡꯗꯨꯗ ꯑꯣꯟꯊꯗꯅ ꯑ ꯈꯤꯇꯪ ꯐꯔꯦ ꯉꯁꯤꯗꯣ ꯉꯔꯥꯡ ꯑꯩꯅ ꯕꯦꯇꯥꯗꯨꯒꯤ ꯃꯍꯤꯗꯣ ꯍꯥꯞꯆꯤꯜꯂꯦ ꯑꯗꯨꯒ ꯊꯨꯞꯄꯁꯨ ꯊꯨꯞꯅ ꯑꯗꯨꯝ ꯆꯥꯝꯊꯣꯛꯑꯦꯕ ꯑꯗꯨꯒ ꯀꯩꯅꯣꯗꯣ ꯍꯥꯞꯄꯦ ꯇꯤ ꯕꯦꯇꯣ ꯍꯥꯞꯄꯦ ꯑꯗꯨꯒ ꯉꯁꯤꯗꯤ ꯐꯅꯌꯥꯝꯃꯛ ꯍꯦꯡꯗ꯭ꯔꯦ ꯉꯔꯥꯡꯗꯤ ꯑꯁ ꯎꯕ ꯀꯥꯟꯗ ꯏꯍꯤꯡ ꯅꯥꯍꯤꯡ ꯁꯥꯕꯗꯣ ꯑꯩꯗꯤ ꯄꯥꯈꯠꯂꯨꯔꯕꯅꯤꯀꯣ ꯁꯤꯒꯁꯤ ꯑ ꯇ ꯍꯦ
ꯅꯥꯍꯟꯒꯅ ꯅꯥꯍꯟꯒꯅ ꯍꯧꯖꯤꯛ ꯅꯥꯕ ꯌꯥꯕ ꯃꯇꯝꯗ ꯦ ꯑꯔꯩ ꯑꯔꯩꯕ ꯍꯤꯗꯥꯛꯅ ꯀꯩꯅꯣ ꯇꯩꯁꯜꯂꯨ ꯊꯨꯅ ꯐꯍꯟꯗꯕ ꯌꯥꯗꯕꯅꯤ ꯑꯗꯨꯒ ꯅꯪ ꯁꯤꯃꯅꯦ ꯑꯣꯗꯔꯗꯒ ꯇꯨꯏꯁꯟꯗꯧꯒ ꯌꯥꯝ ꯊꯧꯅꯥ ꯑꯩꯩꯈꯣꯟꯅ ꯈꯔ ꯈꯔ ꯍꯦꯟꯅ ꯆꯦꯛꯁꯤꯜꯂꯨ ꯃꯌꯥꯝꯗꯒꯤ
ꯈꯪꯗꯦ ꯗꯁꯥꯁꯨ ꯄꯥꯡꯗꯦ ꯍꯥꯏꯕꯅꯦ ꯑꯩ ꯅꯍꯥꯟ ꯀꯊꯤ ꯌꯦꯡꯕꯗ ꯑꯗꯨꯒꯤꯔ ꯈꯪꯗ꯭ꯔꯦ
ꯍꯣ ꯐꯔꯕꯅꯤ ꯌꯥꯝ ꯀꯟꯅ ꯁꯣꯛ ꯐꯠꯇꯕꯤꯗ ꯈꯤꯇꯪ ꯁꯣꯛꯑꯒ ꯇꯣꯛꯏꯗꯣ ꯑꯗꯨ ꯑꯗꯨꯃꯥꯏꯅ ꯁꯛꯆꯟꯅꯖꯈ꯭ꯔꯅꯤ ꯗꯁꯥ ꯄꯥꯡꯗꯕꯒ ꯂꯣꯏꯅ
ꯈꯪꯗꯦ ꯒꯥꯔꯤ ꯣꯂꯤ ꯑꯗꯒꯤ ꯁꯨꯝ ꯆꯠꯄ ꯈꯣꯠꯄꯁꯦ ꯑꯩꯁꯦ ꯀꯤꯗꯤ ꯀꯤꯔꯕꯅꯦ ꯍꯧꯖꯤꯛꯀꯥꯟꯁ ꯑꯗꯨꯝ ꯑꯁꯥ ꯄꯥꯡꯗꯦꯒ ꯍꯥꯏꯕꯒꯕꯀꯣ ꯑꯗꯩ ꯉꯁꯤꯗꯣ ꯀ꯭ꯂꯥꯁ ꯑꯃ ꯂꯥꯛꯑꯦ ꯊꯧꯕꯥꯜꯗ ꯑꯗꯣ ꯊꯧꯕꯥꯜꯒꯤꯗꯨ ꯍꯣꯏ ꯃꯇꯝꯗꯤ ꯍꯥꯏꯅꯗ ꯃꯣꯏꯅꯗꯤ ꯃꯇꯝꯗꯣ ꯗꯣꯛꯇꯔꯒꯤ ꯏꯃꯨꯡꯅꯦꯕ ꯑꯗꯨꯅ ꯑꯉꯟꯕ ꯄꯥꯝꯕ ꯑꯉꯟꯕ ꯍꯥꯏ ꯄꯨꯡ ꯃꯉꯥ ꯍꯥꯏ ꯄꯨꯡ ꯃꯉꯥꯗꯨꯗꯤ ꯁꯤꯗꯩ ꯆꯠꯂꯀꯥꯟꯗꯗꯤ ꯑꯃꯨꯛ ꯄꯨꯡ ꯑꯃꯃꯝꯝꯕꯩ ꯇꯥꯏꯞꯇ ꯂꯩꯔꯅꯤ ꯍꯥꯏꯕ ꯍꯣꯏ ꯃꯔꯤꯗꯕꯨꯗꯤ ꯅꯨꯡꯁꯥꯕꯨꯗꯤ ꯊꯣꯛꯑꯦꯀꯣ ꯊꯣꯛꯄ ꯑꯣꯏꯔꯁꯨ ꯑꯩꯉꯣꯟꯗꯗꯤ ꯋꯥꯏꯗꯅ ꯄꯨꯡ ꯃꯔꯤꯗ ꯆꯠꯄ ꯍꯥꯏꯗꯣ ꯄꯨꯡ ꯀꯌꯥ ꯇꯨꯝꯗꯣꯏꯅꯣ ꯌꯦꯣ ꯑꯩꯗꯤ ꯍꯧꯖꯤꯛ ꯄꯨꯡ ꯇꯔꯥꯃꯛꯔꯤꯗ ꯇꯨꯝꯕꯅꯦ ꯑꯗꯣ ꯈꯤꯇꯪꯁꯨ ꯑꯦꯗꯖꯁ ꯇꯧꯗꯦ ꯑꯁ ꯑꯗꯨꯏ ꯑꯃꯨꯛ ꯆꯠꯇꯣꯏꯒꯤ ꯃꯐꯝꯗꯨꯅ ꯑꯃꯨꯛ ꯑꯩ ꯑꯦꯛꯁꯀꯤ ꯅꯛꯅꯗꯣꯏ꯭ꯔꯥ ꯈꯪꯗꯦ ꯑꯩ ꯀꯣꯛ ꯀꯀꯥ ꯏꯁꯥꯁꯦ
ꯅꯪ ꯑꯗꯨꯒꯨꯝꯕ ꯄꯥꯝꯖꯕ ꯌꯥꯝ ꯆꯥꯟꯅꯕ ꯅꯧꯅ ꯑꯃꯨꯛ ꯄꯣꯞꯊꯣꯛꯄ ꯌꯥꯕ ꯋꯥꯔꯤ ꯑꯗꯨꯒꯨꯝꯕ ꯃꯄꯥ ꯉꯥꯛꯇ ꯅꯪꯅ ꯇꯥꯎꯗꯣꯏꯁꯤꯅ ꯑꯗꯨ ꯆꯠꯂꯒꯅꯦ ꯆꯦꯛꯁꯤꯟ ꯆꯦꯛꯁꯤꯟ ꯆꯥꯛꯁ ꯑꯃꯨꯛ ꯐꯥꯕꯤꯖꯈꯤꯅꯤꯅ
ꯐꯥꯕꯨꯗꯤ ꯐꯥꯔꯣꯏꯗ ꯃꯥꯁꯨ ꯑꯇꯣꯞꯄ ꯀꯣꯏꯈ꯭ꯔꯕꯅꯦ ꯃꯦꯂꯥꯒ꯭ꯔꯥꯎꯟ ꯃꯌꯥꯗ ꯑꯣꯏꯕꯅꯦꯕ ꯃꯣꯏꯗꯨꯁꯨ ꯑꯩꯈꯣꯏꯅ ꯆꯠꯏ ꯆꯠꯠꯇꯗꯁꯨ ꯃꯦꯂꯥꯒ꯭ꯔꯥꯎꯟ ꯈꯤꯇꯪ ꯆꯪꯁꯤꯜꯂꯒ ꯂꯩꯔꯦꯕ ꯄꯣꯠꯇꯣ ꯑꯗꯩ ꯑꯁ ꯁꯨꯝ ꯀꯩꯅꯣ ꯌꯣꯒ ꯇꯥꯛꯄꯒꯤ ꯁꯨꯝ ꯂꯥꯛꯄꯁꯀꯣ ꯃꯣꯏꯁꯦ ꯑꯅꯝꯕꯅ ꯄ꯭ꯔꯣꯕ꯭ꯂꯦꯝꯁꯦ ꯈꯤꯇꯪ ꯁꯦꯔꯤꯌꯁ ꯑꯣꯏꯕ ꯉꯥꯛꯇ ꯃꯃꯥꯡꯗ ꯑꯃꯨꯛ ꯀꯦꯟꯁꯔ ꯇꯥꯔꯗꯣ ꯑꯗꯨꯏ ꯑꯃꯨꯛ ꯍꯟꯗꯛꯅ ꯑꯃꯨꯛ ꯑꯩꯅ ꯍꯧꯖꯤꯛ ꯇꯧꯔꯤꯕ ꯀ꯭ꯂꯥꯁ ꯑꯣꯏꯔꯤꯕ ꯅꯨꯄꯥꯁꯤꯃꯨꯛ ꯂꯤꯚꯔꯁꯨ ꯅꯣꯏꯊꯣꯛꯄ ꯑꯗꯒꯤ ꯒꯥꯎꯠꯀꯤ ꯄ꯭ꯔꯣꯕ꯭ꯂꯦꯝꯁꯨ ꯂꯩꯕ ꯑꯣꯕꯦꯁꯤꯇꯤꯁꯨ ꯂꯩꯕ ꯑꯗꯩ ꯑꯗꯨꯃꯥꯏꯅ ꯂꯩꯕ ꯃꯤꯅꯦꯕꯀꯣ ꯑꯗꯨꯏ ꯃꯊꯛꯇ ꯑꯃꯨꯛ ꯋꯥ ꯍꯟꯗ ꯑꯃꯨꯛ ꯂꯥꯏꯔꯤꯛꯁꯤꯅ ꯑꯃꯨꯛ ꯏꯁꯇ꯭ꯔꯣꯛ ꯇꯧꯗꯣꯏ ꯇꯧꯔꯝꯕ ꯃꯤ ꯑꯩꯁꯦ ꯑꯐ ꯅꯨꯡꯉꯥꯏꯗꯤ ꯑꯝꯇ ꯂꯥꯛꯇꯦ ꯅꯣꯔꯃꯦꯜ ꯑꯣꯏꯕ ꯑꯝꯇ ꯂꯥꯛꯇꯦ ꯑꯩ ꯑꯍꯥꯟꯕ ꯈꯪꯗꯦ ꯏꯁꯣꯔꯅ ꯆꯥꯡꯌꯦꯡ ꯇꯧꯔꯤꯕ꯭ꯔꯥ ꯀꯔꯤꯅꯣ ꯈꯪꯗꯦ ꯑꯩ ꯄꯦꯁꯦꯟꯁꯦ ꯑꯗꯨꯝ ꯈꯪꯗꯦ ꯀꯝꯄ꯭ꯂꯤꯀꯦꯇꯦꯠ ꯑꯣꯏꯕ ꯉꯥꯛꯇ ꯇꯧꯔꯤꯁꯦ
ꯑꯗꯨꯕꯨꯗꯤ ꯑꯩꯈꯣꯏ ꯁ꯭ꯋꯥꯏꯠꯇꯗꯤ ꯅꯥꯗ꯭ꯔꯤꯈꯩ ꯅꯥꯔꯒꯁꯨ ꯉꯝꯃꯤꯈꯩ ꯑꯗꯨꯝ ꯇꯨꯃꯤꯟ ꯂꯩꯁꯤꯟꯕ ꯁꯨꯡꯝ ꯉꯝꯗ꯭ꯔꯒ ꯀꯥꯟꯗꯨꯗ ꯍꯧꯖꯤꯛꯀꯤ ꯍꯥꯏꯔꯤꯕ ꯑꯗꯨꯃꯥꯏꯅ ꯏꯁꯇ꯭ꯔꯣꯛ ꯇꯧꯔꯨꯕꯅꯤ ꯈꯪꯗꯦ ꯑꯗꯒꯤ ꯅꯪ ꯁꯤꯗꯤ ꯌꯥꯝ ꯁꯣꯛꯆꯤꯜꯂꯦ ꯅꯪ ꯍꯛꯆꯥꯡ ꯈꯛꯆꯥꯡ ꯈꯔ ꯈꯔ ꯇꯧ ꯍꯥꯏꯔꯀꯥꯟꯁꯤꯗ ꯈꯛꯇꯅꯦ ꯌꯣꯒ ꯑꯣꯖꯥ ꯊꯤꯔꯛꯇꯣꯏꯁꯤꯅ ꯍꯥꯏꯗꯤ ꯆꯦꯟ ꯆꯣꯡꯗ ꯇꯧꯕꯗꯤ ꯌꯥꯔꯣꯏꯗꯕꯅꯤꯅ ꯑꯗꯨꯅꯅꯦ ꯑꯩꯈꯣꯏ ꯁ꯭ꯋꯥꯏꯗꯗꯤ ꯑꯗꯨꯃꯥꯏꯅ ꯍꯥꯏꯗꯤ ꯈꯤꯇꯪ ꯉꯜꯂꯤꯉꯩꯗꯒꯤ ꯍꯛꯆꯥꯡꯁꯦ ꯐꯕꯅ ꯁꯦꯝꯕ ꯍꯥꯏꯕꯁꯦ ꯍꯣꯏ ꯍꯧꯖꯤꯛꯀꯥꯟꯗ ꯍꯥꯁꯤꯡꯕꯗꯤ ꯌꯥꯝ ꯇꯧꯔꯦꯀꯣ ꯑꯗꯣ ꯈꯤꯇꯪ ꯑꯍꯟ ꯑꯣꯏꯁꯤꯡꯉꯤꯕꯁꯤꯡꯗꯤ ꯍꯥꯟꯅꯗꯒꯤ ꯁꯦꯝꯃꯛꯇ꯭ꯔꯕꯅꯤꯅ ꯇꯨꯃꯤꯟꯅ ꯑꯗꯨꯝ ꯂꯩꯁꯤꯟꯗꯅꯦꯕ ꯌꯥꯗ ꯌꯥꯗ꯭ꯔꯀꯥꯟꯗ ꯈ ꯐꯅꯦꯕ ꯌꯣꯒꯥ ꯇꯧꯗ꯭ꯔꯤꯁꯦ ꯑꯗꯨꯒꯤꯅꯦ ꯑꯗꯨꯝ ꯂꯨꯔꯛꯄ ꯉꯥꯛꯇ ꯇꯥꯔꯤꯗꯣ ꯍꯣꯏ ꯅꯍꯥꯁꯨ ꯇꯧꯗꯦ ꯍꯥꯏꯕꯗꯨ ꯅꯠꯇꯕꯀꯣ ꯑꯗꯨꯏꯁꯨ ꯑꯅꯝꯕꯅ ꯆꯠꯅꯕꯤ ꯑꯣꯏꯅ ꯇꯧꯋꯦꯕ ꯅꯥꯔꯒ ꯂꯦꯡꯉꯝꯃꯛꯇ ꯀꯥꯟꯗ ꯈꯤꯇꯪ ꯑꯣꯏꯅ ꯍꯛꯆꯥꯡꯒꯤ ꯈꯜꯂꯛꯄꯗꯣ ꯑꯗꯨꯃꯥꯏꯅ ꯇꯧꯅꯩ ꯑꯗꯨꯅꯅꯤꯗ
ꯑꯗꯨꯒꯤꯔ ꯈꯪꯗꯦ ꯑꯗꯨ ꯆꯠ ꯆ ꯇꯧꯔꯤꯕ ꯃꯐꯝꯁꯦ ꯑꯩꯅ ꯒꯥꯔꯤ ꯃꯆꯥ ꯄꯨꯠꯇꯗꯤ ꯌꯥꯔꯣꯏ ꯍꯥꯏꯕ ꯑꯗꯩ ꯃꯦꯟ ꯔꯣꯗꯇꯒꯤ ꯑꯃꯨꯛ ꯑꯃꯨꯛ ꯆꯪꯗꯣꯏꯅꯤꯗꯅꯀꯣ ꯑꯗꯨꯅ ꯑꯁ ꯃꯊꯥ ꯁꯥꯔꯤꯕꯅꯤ ꯍꯧꯖꯤꯛ ꯑꯉꯥꯡ ꯊꯤꯟꯗꯣꯛ ꯊꯤꯟꯖꯤ ꯑꯌꯨꯛꯁꯨ ꯑꯌꯨꯛꯁꯨ ꯇꯨꯏꯁꯟ ꯆꯠꯄꯅꯤꯅ ꯑꯗꯣ ꯑꯩꯈꯣꯏꯗꯥꯗ ꯑꯃꯨꯛ ꯆꯤꯟ ꯅꯥꯤꯟꯅ ꯕꯨꯗꯤ ꯃꯥꯏ ꯒꯥꯔꯤ ꯑꯆꯧꯕꯗ ꯊꯤꯜꯂꯧ ꯈꯣꯠꯂꯣꯕꯨꯗꯤ ꯍꯥꯏꯕ ꯌꯥꯅꯤ ꯅꯣꯡ ꯅꯤꯅꯤꯒꯤꯗꯤ ꯑꯗꯨ ꯅꯨꯃꯤꯠ ꯈꯨꯗꯤꯡ ꯆꯠꯂꯀꯥꯟꯁꯤꯗ ꯑꯃꯨꯛ ꯑꯗꯨꯁꯨ ꯈꯟꯖꯥꯅꯔꯤꯅ ꯑꯁ ꯑꯁ ꯑꯩꯅꯦ ꯊꯕꯛ ꯐꯪꯉꯦꯅ ꯍꯔꯥꯎꯕ ꯌꯥꯗꯦ ꯍꯥꯏꯕ ꯑꯗꯨꯝ ꯄ꯭ꯔꯣꯕ꯭ꯂꯦꯝꯁꯦ ꯑꯗꯨꯝ ꯂꯥꯛꯑꯦꯕ ꯄ꯭ꯔꯣꯕ꯭ꯂꯦꯝ ꯋꯥꯠꯇꯦ ꯑꯩꯉꯣꯟꯗ ꯃꯊꯥ ꯁꯥꯐꯝ ꯑꯗꯨꯝ ꯑꯣꯏ ꯂꯩꯕ ꯄꯩꯁꯥ ꯈꯤꯇꯪ ꯐꯪꯗꯧꯕ ꯇꯟꯖꯥ ꯂꯥꯛꯑꯦ ꯍꯥꯏꯔ ꯀꯥꯟꯗ ꯑꯗꯨꯝ ꯁꯤꯒꯨꯝꯕ ꯑꯩ ꯄ꯭ꯔꯣꯕ꯭ꯂꯦꯝꯁꯦ ꯑꯩ ꯀ꯭ꯂꯥꯁꯇꯦ ꯐꯅꯌꯥꯝ ꯂꯥꯛꯑꯝꯕꯅꯦ ꯏꯝꯐꯥꯜ ꯂꯣꯝꯗꯒꯤ ꯑꯗꯨ ꯆꯠꯄ ꯐꯔꯥꯛ ꯇꯥꯈꯤꯕꯒꯤ ꯑꯗꯨꯃꯥꯏꯅ ꯇꯣꯛꯈꯤꯕ ꯀꯦꯟꯁꯦꯜ ꯇꯧꯈꯤꯕꯁꯦ ꯐꯅꯌꯥꯝꯗꯤ ꯌꯥꯝꯃꯕꯅꯤ ꯈꯪꯗꯦ ꯂꯥꯏꯕꯛꯁꯦ ꯕꯤꯗꯤꯁꯦ ꯇꯧꯔꯤꯁꯦ ꯁꯥꯒꯤ ꯃꯃ ꯀꯇꯗꯦ
ꯍꯥꯏꯁꯦ ꯒꯥꯔꯤꯗꯣ ꯑꯃ ꯂꯣꯟ ꯇꯧꯔꯒ ꯂꯧꯅꯉꯥꯏ ꯇꯧꯔꯣ ꯅꯠꯇ꯭ꯔꯒꯗꯤ ꯑꯗꯨꯝ ꯅꯪꯅ ꯆꯠꯅꯤꯡ ꯆꯠꯅꯤꯡꯕ ꯇꯧꯔꯀꯥꯟꯗꯗꯤ ꯌꯥꯔꯨꯏꯌꯦ ꯑꯗꯒꯤ ꯑꯃꯅ ꯅꯪ ꯍꯧꯖꯤꯛ ꯊꯧꯕꯥꯜꯒꯤ ꯆꯠꯄ ꯍꯥꯏꯗꯨ ꯆꯠꯂꯒꯗꯤ ꯑꯗꯨ ꯂꯣꯏꯕꯒ ꯗꯥꯏꯔꯦꯛ ꯑꯃꯨꯛ ꯏꯝꯐꯥꯜ ꯇꯥꯟꯅ ꯆꯠꯇꯣꯔꯤꯕ ꯅꯠꯇ꯭ꯔꯣ ꯑꯗꯨꯗꯤ ꯅꯪ ꯒꯥꯔꯤ ꯃꯆꯥ ꯗ ꯑꯗꯨꯝ ꯀꯩꯒꯨꯝꯕ ꯊꯧꯕꯥꯜꯒꯤꯗ ꯒꯥꯔꯤ ꯃꯆꯥꯗ ꯆꯠꯇꯕ ꯌꯥꯔꯣꯏꯅ ꯆꯠꯂꯒꯗꯤ ꯏꯝꯐꯥꯜꯗꯨꯁꯨ ꯑꯗꯨꯝ ꯒꯥꯔꯤ ꯃꯆꯥꯗ ꯆꯠꯀꯗꯣꯔꯤꯕꯣ ꯀꯃꯥꯏꯅ ꯇꯧꯒꯣꯏꯅꯣ ꯅꯪꯅ ꯈꯜꯂꯤꯁꯤꯕꯣ
ꯍꯣꯏꯅꯦ ꯑꯗꯨꯕꯨꯅꯦ ꯑꯩ ꯁꯦ ꯑꯩꯅ ꯕꯖꯥꯔ ꯈꯔ ꯅꯥꯝ ꯑꯃꯗꯤ ꯑꯗꯨꯝ ꯥ ꯊꯣꯛꯑꯒ ꯑꯗꯨꯝ ꯂꯥꯏꯟꯕꯁꯇ ꯇꯣꯡꯈꯦ ꯖꯔꯅꯤ ꯁꯥꯡꯅ ꯆꯠꯄꯁꯦ ꯑꯁꯤ ꯋꯥꯏꯑꯦꯕ ꯑꯗꯨ ꯒꯥꯔꯤ ꯃꯆꯥ ꯊꯧꯔꯀꯥꯟꯗ ꯍꯥꯏꯗꯤ ꯏꯝꯐꯥꯜ ꯌꯧꯗꯣꯏꯅꯤꯅꯀꯣ ꯑꯞꯗꯥꯎꯟ ꯂꯥꯛꯀꯥꯟꯗ ꯌꯥꯝ ꯋꯥꯏ ꯍꯥꯏꯕ ꯃꯥꯁꯀ ꯂꯣꯏꯔ ꯃꯇꯨꯡꯗꯗꯤ ꯀꯩꯅꯣ ꯐꯔ ꯐꯔ ꯂꯪꯉꯦ ꯑꯗꯨꯅ ꯀꯩꯅꯣꯝ ꯁꯨꯝ ꯆꯥꯗ ꯌꯥꯗꯕꯤ ꯑꯗꯨꯝ ꯖꯔꯅꯤꯁꯤꯗꯅꯦ ꯄꯩꯁꯥꯗꯤ ꯐꯅꯅ ꯆꯠꯂꯕꯅꯦ ꯑꯩꯅ ꯍꯥꯏ ꯅꯣꯡꯃꯗ ꯆꯍꯨꯝ ꯆꯍꯨꯝ ꯌꯧꯗ꯭ꯔꯒꯁꯨ ꯆꯅꯤꯌꯥꯡꯈꯩꯒꯤ ꯆꯥꯡꯁꯤ ꯑꯗꯨꯝ ꯆꯠꯂꯦꯕ ꯒꯥꯔꯤ ꯃꯆꯥꯗ ꯑꯣꯏꯒꯦꯔꯥ ꯕꯁꯇ ꯑꯣꯏꯒꯦꯔꯥ ꯑꯗꯨꯝ ꯆꯠꯂꯦꯕ ꯑꯗꯨꯅ ꯁꯨꯝ ꯌꯦꯡꯊꯣꯛꯂꯛ ꯄꯥꯊꯣꯛꯂꯛꯀꯥꯟꯗ ꯄꯩꯁꯥꯁꯦ ꯑꯩꯅ ꯐꯪꯉꯤ ꯄꯩꯁꯥꯁꯤꯒ ꯌꯨꯝꯗ ꯂꯩꯕꯅ ꯐꯗꯣꯏ ꯆꯥꯠꯂꯁꯨ ꯈꯟꯖꯤꯜꯂꯛꯑꯕꯗꯤ ꯁꯥꯥꯁꯦ ꯑꯗꯣ ꯇꯧꯗ ꯌꯥꯗꯅꯤꯅ ꯇꯧꯔꯤꯅꯤ ꯊꯕꯛ ꯍꯥꯏꯗꯤ ꯆꯠꯇ꯭ꯔꯗꯤ ꯑꯃꯨꯛ ꯁꯔ ꯀꯥꯏ ꯂꯥꯛꯀꯅꯦ
ꯍꯣ ꯇꯦꯛꯇꯦꯛ ꯇꯦꯛꯇꯦꯛ ꯌꯦꯡꯉꯣ ꯍꯧꯖꯤꯛꯀꯤ ꯍꯧ ꯍꯧꯒꯠꯂꯛꯄꯒꯤꯗꯤ ꯑꯗꯣ ꯐꯕꯨꯗꯤ ꯍꯣꯏ ꯌꯨꯝꯗ ꯂꯩꯔꯒ ꯇꯧꯕ ꯍꯥꯏꯗꯨꯅ ꯄꯩꯁꯥ ꯈꯔ ꯇꯥꯔꯁꯨ ꯑꯗꯨꯅꯗꯤ ꯈ꯭ꯋꯥꯏ ꯐꯗꯣꯏꯅꯦ ꯍꯥꯏꯗꯤ ꯆꯠꯊꯣꯛꯅꯉꯥꯏꯗ ꯂꯩꯇ꯭ꯔꯕꯅꯤꯅ ꯑꯗꯣ ꯍꯧꯖꯤꯛ ꯂꯝꯂꯥꯝ ꯆꯠꯄ ꯍꯥꯏꯔꯗꯤ ꯆꯠꯄꯩ ꯄꯕꯔꯥ ꯑꯗꯒꯤ ꯋꯥ ꯅꯠꯇꯅ ꯏꯁꯥꯁꯨ ꯌꯥꯝ ꯋꯥꯕꯅꯦꯕ ꯑꯗꯒꯤ
ꯎꯝ ꯍꯣꯏ ꯑꯗꯨ ꯑꯣꯏꯌꯦ ꯑꯗꯨꯒ ꯉꯁꯥꯏꯅꯦ ꯑꯩꯗꯣ ꯅꯣꯏ ꯅꯅꯥꯛꯀꯤ ꯑꯃ ꯎꯝ ꯃꯃꯤꯡꯁꯤꯕꯨ ꯄꯜꯂꯁꯤꯔ ꯄꯜꯂꯔꯣꯏꯗꯀꯣ ꯑꯩꯅ ꯍꯥꯏꯕ ꯅꯣꯏ ꯃꯥꯗꯔꯒꯤ ꯐ꯭ꯔꯦꯟꯒꯤ ꯎ ꯀꯩꯅꯣ ꯇꯧꯋꯦ ꯌꯣꯒꯥ ꯄꯥꯝꯃꯦ ꯈꯣꯠꯂꯦ ꯍꯥꯏꯕꯗꯣ ꯃꯥꯗꯣ ꯑꯩꯅ ꯑꯁꯣꯝꯗ ꯇꯨꯔꯦꯜ ꯋꯥꯡꯉꯨꯗ ꯇꯥꯛꯄꯗꯨꯗ ꯌꯥꯎ ꯂꯩꯔꯝꯃꯦ ꯉꯁꯥꯏ ꯉꯗꯤ ꯊꯦꯡꯅꯔꯦ ꯑꯗꯣ ꯑꯣ ꯑꯗꯣ ꯃꯥꯅ ꯍꯥꯏꯔꯛꯑꯦꯕꯀꯣ ꯑꯩ ꯌꯣꯒ ꯇꯥꯛꯄꯗꯨ ꯅꯠꯇ꯭ꯔꯥꯅ ꯍꯥꯏꯔꯛꯑꯦꯕ ꯑꯩꯅ ꯃꯥꯅꯦ ꯃꯥꯅꯦ ꯑꯩ ꯑꯗꯨꯝ ꯆꯥꯅ ꯍꯥꯏꯔꯛꯦ ꯑꯗꯣ ꯑꯩ ꯑꯩꯈꯣꯏ ꯌꯨꯝ ꯁꯤꯗꯩꯅꯦ ꯈꯣꯠꯂꯦ ꯍꯥꯏꯔ ꯑꯦ ꯑꯩꯅ ꯀꯩꯅꯣ ꯑ ꯏꯃꯥꯟꯅꯕꯗꯨꯒꯤ ꯃꯅꯦꯔ ꯍꯪꯉꯨꯔꯦꯕ ꯃꯥꯅꯦ ꯅꯠꯇꯦ ꯃꯃꯥꯅꯦ ꯍꯥꯏꯔꯗꯣ ꯑ ꯑꯗꯣ ꯃꯥꯗꯣ ꯀꯣꯛꯇ ꯈꯤꯇꯪ ꯇꯧꯕ꯭ꯔꯥ ꯍꯥꯏꯕ ꯑꯗꯨꯏꯗꯣ
ꯇꯧꯗꯕꯅꯦꯍꯦ ꯀꯩꯝꯇ ꯇꯧꯕꯗꯤ
ꯑꯗꯣ ꯋꯥꯔꯤ ꯁꯥꯟꯅ ꯀꯥꯟꯗꯅꯦ ꯈꯤꯇꯪꯕꯨꯗꯤ ꯈꯤꯇꯪ ꯍꯥꯏꯗꯤ ꯑꯗꯨꯝ ꯅꯣꯔꯃꯦꯜꯗꯤ ꯑꯣꯏꯔꯒ ꯈꯤꯇꯪ ꯂꯩꯈꯥꯏ ꯇꯥꯗꯕ ꯑꯃ ꯂꯩꯗꯥꯏꯅꯀꯣ ꯋꯥ ꯉꯥꯡꯅ ꯁꯛꯅꯕꯗ ꯑꯗꯨꯃꯥꯏꯅ ꯇꯧꯕꯒꯨꯝ ꯇꯧꯕ ꯑꯩꯅ ꯀ꯭ꯂꯥꯁ ꯂꯧꯀꯥꯟꯗꯁꯨꯅꯦ ꯃꯥꯁꯦ ꯑꯩꯅ ꯇꯥꯛꯄꯅ ꯑꯃ ꯇꯥꯑꯅꯤꯗꯅ ꯑꯗꯨꯒ ꯑꯃꯨꯛ ꯇꯧꯊꯣꯛꯂꯛꯄ ꯀꯥꯟꯗꯅꯦꯀꯣ ꯈꯤꯇꯪ ꯍꯥꯏꯗꯤ ꯃꯌꯥꯝꯒ ꯃꯥꯟꯅꯗꯕ ꯈꯣꯠꯂꯕ ꯈꯤꯇꯪ ꯊꯦꯡꯅꯕ ꯍꯥꯏꯇꯥꯔꯦ ꯑꯩꯅ ꯃꯥꯗꯨꯁꯨ ꯀꯩꯅꯣꯗꯨꯁꯨ ꯇꯧꯨꯔꯕ ꯃꯥꯜꯂꯦ ꯈꯅꯥꯎꯒꯤꯁꯨ ꯑꯣꯄꯔꯦꯁꯟ ꯇꯧꯔꯨꯔꯕ ꯃꯥꯜꯂꯦ ꯑꯗꯨꯅ ꯍꯤꯞꯄ ꯈꯣꯠꯄꯗꯨꯁꯨ ꯌꯥ ꯑꯗꯗꯤ ꯃꯉꯣꯟꯀ ꯃꯥꯒꯤꯗꯤ ꯇꯁꯦꯡꯅ ꯏꯁꯄꯤꯁꯦꯜ ꯑꯣꯏꯅ ꯀ꯭ꯂꯥꯁ ꯇꯧꯒꯗꯕꯅꯤ ꯇꯁꯦꯡꯅ ꯍꯥꯏꯔ
ꯑꯥ ꯑꯥ ꯃꯔꯛ ꯊꯠꯅꯅꯦ ꯃꯔꯛ ꯊꯠꯅꯅꯦ ꯃꯈꯥ ꯇꯥꯁꯦ ꯃꯊꯪ ꯃꯗ ꯀꯣ ꯑꯥ ꯑꯥ
ꯊꯝꯃꯒꯦꯀꯣ ꯑꯗꯨꯗꯤ ꯎꯝ